ꯍꯜꯂꯣ
ꯇꯥꯏꯌꯦ
ꯑꯣ ꯀꯔꯤ ꯇꯧꯕꯔ ꯍꯧꯖꯤꯛꯁꯦ ꯀꯝꯄ꯭ꯂꯤꯠ ꯇꯥꯛꯁ ꯍꯥꯏꯕ꯭ꯔꯥ ꯀꯩꯅꯣꯝꯃ ꯇꯧꯔꯛꯄꯀꯣ
ꯍꯣꯏ ꯍꯣꯏ ꯅꯪ ꯀꯩꯅꯣ ꯑꯥ ꯅꯪꯒꯤ ꯅꯪ ꯂꯩꯗꯨ ꯔꯨꯝ ꯃꯅꯨꯡꯗ ꯂꯩꯕ꯭ꯔꯥ ꯀꯃꯥꯏꯅ ꯇꯧꯕ꯭ꯔꯣ
ꯑꯩ ꯀꯤꯠꯆꯟꯗ ꯂꯩꯌꯦ
ꯑꯗꯣ ꯏꯀꯣ ꯆꯠꯂꯦꯕ ꯕꯨꯂꯨꯝꯗꯨ ꯈꯔ ꯂꯩꯈꯠꯂꯣ ꯑꯦ ꯂꯩꯊꯔꯣ ꯍꯥꯏꯕ ꯑꯩ ꯈꯨꯟꯖꯦꯜ ꯏꯊꯟꯇ ꯇꯥꯏꯌꯦꯕ
ꯑꯣꯀꯦ ꯑꯣꯀꯦ ꯗꯣꯟ ꯋꯥꯔꯤ ꯑꯗꯨꯕꯨꯗꯤ ꯀꯩꯅꯣ
ꯀꯔꯤ ꯍꯣꯏ ꯀꯔꯤ ꯃꯊꯦꯜ ꯆꯥꯔꯒꯦ
ꯑꯁ ꯉꯁꯤꯁꯦ ꯁꯨꯝ ꯂꯩꯕꯗꯨꯗ ꯕꯋꯥꯎ ꯑꯣꯏꯅꯀꯣ
ꯑꯣ
ꯕꯧꯕꯥꯎꯕ ꯑꯣꯏꯅ ꯇꯧ ꯂꯩꯔꯦ
ꯍꯥꯎꯕꯅꯤꯅꯦ ꯅꯣꯏꯗꯤ ꯏꯟꯁꯥꯡ ꯑꯍꯥꯎꯕ ꯉꯛꯗ ꯆꯥꯏꯀꯣ
ꯆꯥꯗꯦꯗ
ꯑꯗꯨꯕꯨ ꯅꯪꯒꯤ ꯑꯗꯨꯗꯤ ꯑꯩ ꯄꯥꯝꯗꯦꯗ ꯑꯩꯈꯣꯏꯗꯤ ꯆꯥꯗꯦ ꯑꯗꯨꯒꯨꯝꯕ
ꯑꯦ ꯑꯉꯥꯡꯁꯤꯡ ꯈꯔ ꯆꯥꯅꯤꯡꯕ ꯍꯥꯟꯕ ꯑꯗꯨꯒꯤ ꯊꯣꯡꯕꯤꯕꯅꯤꯗ ꯍꯌꯦꯡꯁꯦ ꯃꯣꯏ ꯑꯃꯨꯛꯀ ꯌꯨꯝ ꯆꯠꯅꯒꯗꯧꯕꯀꯣ
ꯅꯪꯅ ꯊꯣꯡꯉꯤꯔꯣ ꯀꯅꯥꯅ ꯊꯣꯡꯉꯤꯔꯣ
ꯑꯁ ꯑꯩꯅ ꯊꯣꯡꯗ꯭ꯔꯗꯤ ꯀꯅꯥꯅ ꯊꯣꯡꯕꯤꯒꯅꯤ
ꯑꯁ ꯌꯥꯝ ꯐꯩꯌꯦꯀꯣ ꯅꯪꯗꯤ ꯊꯣꯡꯕ ꯌꯥꯝ ꯍꯩꯕ ꯖꯥꯠꯅꯤꯀꯣ
ꯏꯄꯥꯏ ꯂꯩꯗꯕꯒꯤ ꯇꯧꯔꯤꯅꯤꯗ
ꯌꯥꯝ ꯐꯩꯌꯦ ꯀꯅꯥ ꯀꯅꯥ ꯂꯩꯕ꯭ꯔꯣ
ꯑꯦ ꯃꯤ ꯍꯟꯗꯛ ꯉꯁꯤꯗꯤ ꯃꯤ ꯂꯣꯏ ꯂꯩꯗ
ꯑꯣ
ꯑꯁꯤꯖꯤꯁꯦ ꯃꯤ ꯈꯔ ꯑꯣ ꯉꯁꯤ ꯍꯌꯦꯡꯐꯥꯎ ꯑꯣꯐ ꯂꯩꯕꯀꯣ ꯍꯌꯦꯡꯐꯥꯎ ꯑꯣꯐꯇꯤ ꯂꯩꯕꯅꯦ ꯍꯌꯦꯡꯁꯦ ꯑꯩꯈꯣꯏꯒꯤ ꯑꯉꯥꯡꯁꯤꯡ ꯍꯥꯏꯕ ꯇꯥꯔꯦꯗ ꯑꯩꯈꯣꯏ ꯏꯆꯦꯒꯤ ꯑꯉꯥꯡꯁꯤꯡ ꯌꯨꯝ ꯆꯠꯅꯒꯗꯧꯕ ꯑꯗꯨꯒꯤ ꯃꯣꯏ ꯆꯥꯅꯤꯡꯉꯤ ꯑꯗꯨꯒ ꯕꯥꯎꯕꯥꯎ ꯈꯔ ꯄꯥꯝꯕꯒꯤ ꯈꯔ ꯊꯣꯡꯕꯤꯕ ꯋꯥꯅꯤꯗ ꯊꯣꯡꯅꯤꯡꯕ ꯅꯠꯇꯦꯅ ꯑꯩꯁꯦ ꯇꯟꯕꯅꯤꯗ
ꯑꯩꯗꯤ ꯅꯣꯏꯅ ꯍꯧꯖꯤꯛ ꯍꯥꯏꯔꯤꯗꯨꯗꯤ ꯑꯩꯗꯤ ꯄꯥꯝꯕ ꯄꯥꯝꯗꯦ ꯁꯨꯄꯥꯝ ꯄꯥꯝꯗꯦ
ꯊꯥꯏꯅ ꯑꯉꯥꯡ ꯑꯣꯏꯔꯤꯉꯩꯗꯗꯤ ꯑꯗꯨꯝ ꯆꯥꯔꯝꯒꯅꯤꯀꯣ ꯑꯗꯨꯕꯨ ꯆꯥꯎꯔꯛꯄꯗꯗꯤ ꯌꯥꯝꯅ ꯄꯥꯝꯕ ꯑꯣꯏꯗꯕ
ꯃꯥꯅꯦꯗ ꯑꯦ ꯁꯨꯝ ꯃꯄꯥꯟ ꯃꯣꯏ ꯑꯗꯨꯝ ꯈꯔ ꯍꯥꯏꯇꯥꯔꯦ ꯑꯩꯈꯣꯏꯒꯤꯗꯤ ꯄꯥꯛ ꯆꯥꯗꯦꯗ ꯑꯩꯈꯣꯏꯁꯨ ꯀꯣ ꯑꯗꯨꯒ ꯃꯣꯏꯗꯤ ꯍꯥꯟꯅ ꯑꯥꯗꯒꯤ ꯑꯗꯨꯝ ꯂꯩꯔꯒ ꯅꯣꯡ ꯐꯗꯣꯛ ꯂꯥꯛꯄꯅꯤꯅꯀꯣ ꯑꯗꯨꯢ ꯃꯣꯢꯒꯤ ꯈꯔ ꯎꯝ ꯈꯔ ꯑꯣ ꯑꯣꯛꯁꯥ ꯊꯣꯡꯕꯗꯤ ꯑꯗꯨꯝ ꯆꯥ ꯂꯩꯔꯦꯗꯨꯅ ꯀꯣ ꯑꯩꯈꯣꯏ ꯏꯆꯦꯗꯨꯁꯨ ꯑꯥ ꯀꯩꯅꯣ ꯅꯍꯟ ꯗꯤꯂꯤꯕ꯭ꯔꯤꯁꯨ ꯇꯧꯕꯀꯣ ꯑꯗꯨꯒꯤ ꯏꯁꯥꯒꯤ ꯑꯣꯏꯅ ꯑꯗꯨꯝ ꯀꯩꯅꯣ ꯇꯧꯕ ꯋꯥꯅꯤꯗ ꯅꯪꯗꯤ ꯑꯗꯨ ꯐꯔꯦꯅꯦ ꯅꯪꯗꯤ ꯀꯃꯥꯏ ꯇꯧꯔꯤꯒꯦ
ꯀꯃꯥꯏ ꯇꯧꯔꯤꯒꯦ ꯍꯥꯏꯌꯦ ꯑꯗꯨꯝ ꯅꯨꯡꯉꯥꯏꯔꯤꯌꯦꯅ
ꯑꯣ
ꯅꯪ ꯑꯩ ꯌꯥꯝ ꯈꯪꯕꯒꯤ ꯇꯥꯏꯞꯇ ꯀꯃꯥꯏ ꯇꯧꯔꯤꯒꯦ ꯀꯥꯢꯅ ꯅꯨꯡꯉꯥꯏꯔꯤꯌꯦ ꯅꯨꯡꯉꯥꯏꯔꯤꯌꯦ ꯌꯥꯝ ꯅꯨꯡꯉꯥꯏꯔꯤ ꯑꯩ ꯅꯨꯡꯉꯥꯏꯕꯅ ꯅꯨꯡꯉꯥꯏꯕꯅ ꯅꯨꯡꯉꯥꯏꯕꯅ
ꯅꯍꯥꯟ ꯀꯩꯅꯣꯗ ꯑꯥ ꯇꯤꯚꯤꯗ ꯍꯥꯏꯐꯦꯠ ꯎꯕ
ꯑꯩꯔꯣ
ꯎꯝ
ꯎꯔꯝꯒꯅꯤ ꯍꯣꯏ ꯑꯩ ꯌꯥꯝ ꯃꯥꯟꯕ ꯌꯥꯎꯕꯅꯦ
ꯑꯩꯈꯣꯏꯒꯤ ꯀꯩꯅꯣꯗ ꯏꯁꯇꯥꯔ ꯋꯥꯜꯗ ꯀꯣ ꯕꯦꯛ ꯑꯃꯨꯕ ꯕꯦꯛ ꯑꯃꯨꯕ ꯑꯃ ꯀꯩꯅꯣ ꯇꯧꯔꯒ ꯂꯟꯗꯟ ꯕ꯭ꯔꯤꯖꯀꯤ ꯃꯈꯥꯗ ꯍꯥꯏꯐꯦꯠ ꯈꯤꯇꯪ ꯎꯕ ꯍꯥꯏꯇꯥꯔꯦꯅꯦ
ꯑꯣ ꯑꯗꯨ ꯑꯩ ꯀꯩꯅꯣ ꯇꯧꯕꯅꯦꯕ ꯂꯦꯞꯄꯅꯦꯕ ꯅꯪ ꯎꯅꯤꯡꯉꯥꯏꯅꯤ ꯍꯥꯏꯅ ꯑꯩꯅ ꯂꯦꯞ ꯄ ꯑꯩꯗꯤ ꯑꯁ ꯅꯪ ꯎꯗ꯭ꯔꯗꯤ ꯍꯥꯏꯅ ꯈꯟꯕꯅꯦ ꯅꯪ ꯎꯔꯤꯁꯦ ꯌꯥꯝ ꯐꯔꯕꯅꯦꯀꯣ
ꯑꯁꯦꯡꯕꯅꯦ
ꯍꯣꯏ ꯃꯥꯅꯦ ꯑꯩꯅꯥ ꯑꯩꯁꯨ ꯀꯣ ꯑꯁ
ꯎꯝ
ꯅꯪ ꯃꯥꯜꯂꯦꯅ ꯑꯗꯨ ꯅꯨꯃꯤꯠꯇꯨꯗꯤ ꯀꯣꯜꯗꯤ ꯇꯧ ꯇꯧ ꯇꯧꯕꯤꯔꯛꯇ꯭ꯔꯦ ꯑꯩꯩꯅ ꯀꯔꯤ ꯇꯧꯒꯦ ꯍꯥꯏꯁꯨ ꯈꯟꯕꯗꯨꯗꯀꯣ
ꯅꯪ ꯎꯔꯗꯤ ꯍꯦꯛ ꯇꯧꯔꯛꯄ ꯌꯥꯗ꯭ꯔꯣ ꯑꯁ ꯅꯪꯁꯨꯨ ꯕꯦꯔꯥꯅꯤꯍꯦ
ꯑꯁ ꯑꯩ ꯇꯧꯔꯛꯄ ꯌꯥꯕꯅꯤꯅꯦ ꯑꯗꯣ ꯑꯁ ꯀꯔꯤ ꯃꯟ ꯃꯥ ꯑꯣꯏ ꯑꯣꯢꯕꯥ ꯃꯥꯜꯂꯦꯗ ꯍꯥꯏꯅꯀꯣ ꯑꯗꯨꯗꯤ ꯑꯩꯈꯣꯏꯒꯤ ꯅꯪ ꯑꯔꯣꯝꯗ ꯂꯩ ꯂꯩꯔꯨꯔꯦꯗꯣ ꯂꯟꯗꯟꯗ ꯏꯪꯂꯦꯟꯗ ꯂꯩꯔꯤꯕꯅꯤꯅꯀꯣ ꯑꯁꯣꯝꯅꯁꯨꯀꯣ ꯑꯁ ꯑꯩꯅ ꯅꯦꯠꯋꯥꯛ ꯂꯩꯇꯕ ꯃꯇꯝ ꯃꯐꯝꯗ ꯑꯃꯨꯛꯒ ꯆꯠꯂꯨꯔꯦ
ꯆꯥꯟꯁ ꯁꯦ ꯄꯛꯃꯥꯡꯗ ꯃꯥꯡꯕ ꯋꯥꯔꯤꯅꯦꯕ
ꯑꯗꯨꯅꯦꯅꯦ ꯑꯩꯅ ꯊꯤꯕꯁꯤꯗꯤ ꯊꯤꯕꯁꯤꯗꯤ ꯏꯕꯨꯉꯣ ꯅꯪꯕꯨ ꯑꯁ
ꯅꯪꯒꯤ ꯋꯥꯔꯤꯁꯦ ꯇꯥꯔꯒ ꯑꯩ ꯑꯁ ꯈꯪꯉꯨ ꯈꯪꯗꯦ ꯑꯩꯒꯤ ꯈꯣꯟꯖꯦꯜ ꯑꯃꯨꯛ ꯇꯥꯏꯌꯦꯅꯦ ꯅꯪꯉꯣꯟꯗ ꯑ ꯑꯩꯉꯣꯟꯗ
ꯅꯣꯏꯒꯤ ꯔꯨꯝꯗꯣ ꯚꯦꯟꯇꯤꯂꯦꯁꯟ ꯂꯩꯇꯕ ꯖꯥꯠꯂꯣ ꯍꯥꯏꯗꯤ ꯅꯨꯡꯁꯤꯠ ꯌꯥꯝ ꯆꯪꯗꯕ ꯑꯣꯏꯕ꯭ꯔꯣ ꯅꯣꯏ ꯀꯤꯠꯆꯟꯗꯣ
ꯍꯝ ꯑꯩꯅꯗꯤ ꯍꯧꯖꯤꯛ ꯋꯤꯟꯗꯣ ꯃꯅꯥꯛꯇ ꯐꯝꯃ ꯂꯩꯕ
ꯈꯪꯗꯦꯅꯦ ꯑꯩ ꯈꯣꯟꯖꯦꯜ ꯑꯗꯨꯝ ꯇꯥꯏꯌꯦꯅꯦ
ꯑꯣ ꯍꯧꯖꯤꯛꯇꯤ ꯇꯥꯕ꯭ꯔꯥ
ꯇꯥꯏꯌꯦ
ꯑꯣ
ꯑ ꯂꯥꯁꯇ ꯂꯩꯈꯠ ꯑ ꯃꯈꯥ ꯂꯩꯌꯣ ꯃꯤ ꯅꯪ ꯃꯤꯉꯣꯟꯗ ꯇꯧꯕꯁꯨ ꯃꯤꯅꯁꯨ ꯑꯗꯨꯃꯥꯏꯅ ꯍꯥꯏꯕ꯭ꯔꯥ
ꯎ ꯍꯥꯏꯗꯤꯅꯦ ꯑꯩꯗꯤ ꯃꯤꯁꯨ ꯇꯧꯁꯨ ꯇꯧꯗꯕꯗꯨꯕꯨ
ꯑꯁꯦꯡꯕ ꯅꯪ ꯑꯩꯈꯛ ꯅꯨꯡꯁꯤꯕꯅꯤꯅꯦꯀꯣ ꯀꯥꯎꯔꯦ ꯍꯥꯏꯌꯦ
ꯑꯁ ꯅꯪꯁꯤꯗꯤ
ꯌꯥꯗꯦꯅꯦ ꯑꯗꯨꯝ ꯇꯥꯏꯌꯦ ꯅꯪꯒꯤꯗꯣ ꯂꯥꯁꯇ ꯂꯩ ꯈꯠꯂꯣ ꯑꯦ ꯂꯥꯁꯇ ꯂꯩꯊꯔꯣ ꯍꯥꯏꯕ ꯃ꯭ꯌꯨꯖꯤꯛꯀꯤꯗꯨꯁꯨ ꯂꯣꯏꯅ ꯂꯩꯊꯠꯂꯣ ꯃ꯭ꯌꯨꯖꯤꯛꯀꯤꯗꯨꯁꯨ
ꯑꯣ ꯍꯧꯖꯤꯛꯇꯤ
ꯇꯥꯕ꯭ꯔꯥ ꯇꯥꯗ꯭ꯔꯦ ꯇꯥꯗ꯭ꯔꯦ ꯍꯣꯏ ꯀꯩꯅꯣ ꯑꯣꯄꯦꯟ ꯏꯁꯄꯦꯁꯇ ꯊꯣꯛꯑꯒ ꯇꯧꯋꯣ ꯑꯗꯨꯃꯥꯏꯅ ꯌꯥꯕꯅꯦ
ꯑꯣ ꯍꯧꯖꯤꯛ ꯀꯩꯅꯣꯗ ꯂꯩꯔꯦ ꯀꯅꯥꯁꯨ ꯂꯩꯇꯦ ꯍꯧꯖꯤꯛ ꯀꯩꯅꯣꯗ ꯂꯩꯔꯦ
ꯑꯣꯄꯦꯟ ꯏꯁꯄꯦꯁ ꯍꯥꯏꯕꯗꯤ ꯅꯨꯡꯁꯤꯠꯀꯨꯝꯕꯒ ꯑꯗꯨꯝ ꯑ ꯍꯧꯖꯤꯛꯄꯨꯗꯤ ꯌꯥꯗꯤ ꯌꯥꯔꯦꯗ ꯑꯩ ꯉꯁꯥꯏ ꯀꯥꯎꯕꯩꯅꯦ ꯅꯪ ꯑꯩꯕꯨ ꯈꯛ ꯅꯨꯡꯁꯤꯌꯦ ꯍꯥꯏꯕꯗꯣ ꯀꯣꯛꯁꯤ ꯌꯥꯗ꯭ꯔꯦꯅꯦ
ꯑꯁ ꯀꯩꯒꯤꯅꯣꯅꯦ ꯅꯪ ꯅꯪ ꯅꯪ ꯈꯔ ꯚꯥꯞ ꯇꯥꯔꯣ ꯀꯩꯗꯧꯔꯣ ꯒ꯭ꯌꯥꯟꯗꯤ ꯇꯥꯑꯦ ꯑꯗꯨꯗꯣ ꯚꯥꯞ ꯈꯔ ꯇꯥꯔꯔꯣ ꯀꯩꯗꯧꯔꯒꯦ
ꯑꯩꯁꯦ ꯈꯪꯗꯦ ꯒ꯭ꯌꯥꯟ ꯇꯥꯔꯁꯨ ꯚꯥꯞ ꯍꯦꯛ ꯍꯦꯛ ꯇꯥꯗꯕꯤ ꯍꯧꯋꯦꯕ
ꯒ꯭ꯌꯥꯟꯗꯤ ꯑꯗꯨꯝ ꯇꯥꯕꯀꯣ ꯚꯥꯕ ꯍꯦꯛ ꯍꯦꯛ ꯃꯥꯡꯕ
ꯑꯦ ꯑꯗꯨꯝ ꯑꯗꯨꯃꯥꯏꯅ ꯇꯧꯒꯅꯨꯅꯦ ꯚꯥꯕ ꯈꯔ ꯇꯥꯔꯣ ꯀꯩꯗꯧꯔꯒꯦ
ꯑꯁꯤꯁ ꯈꯪꯗꯦ ꯑꯩꯁꯨ
ꯎꯝ
ꯑꯩꯈꯣꯏꯔꯣꯝꯗ ꯀꯣꯏꯔꯛꯑꯣꯅꯦ ꯀꯔꯤ
ꯀꯣꯏꯔꯛꯀꯦꯅꯦ ꯅꯪ ꯀꯥꯏ ꯂꯩꯒꯦ
ꯑꯗꯣ ꯑꯗꯨꯗꯤ ꯍꯣꯔꯦꯟ ꯍꯥꯏꯒꯦꯅꯦ
ꯌꯥꯏ ꯑꯗꯣ ꯀꯥꯏ ꯂꯩꯒꯣ ꯍꯥꯏꯕꯗꯤ ꯍꯥꯏꯕꯗꯤ ꯋꯥꯔꯜ ꯀꯞꯁꯨ ꯍꯧꯖꯤꯛ ꯇꯧꯔꯤꯕꯅꯤ ꯋꯥꯔꯜ ꯀꯞꯀꯨꯝꯕ ꯌꯦꯡꯕ ꯆꯠ ꯄꯨꯔꯥ ꯏꯟꯗꯤꯌꯥꯗ ꯂꯩꯔꯤꯕ꯭ꯔꯥ ꯑ ꯁꯣꯝꯗ ꯂꯩꯕ꯭ꯔꯥ ꯍꯥꯏꯕ ꯋꯥꯅꯤ ꯀꯩꯗꯧꯔꯒꯦ ꯅꯪꯁꯨ ꯑꯁ
ꯑꯩꯗꯤ ꯐꯤꯂꯤꯂꯝ ꯀꯨꯝꯃ ꯂꯩꯕꯅꯤꯅ ꯂꯩꯕ ꯁꯪꯗꯦꯗ
ꯑꯁ ꯑꯗꯨ ꯑꯣꯏꯔꯝꯒꯅꯦꯕ
ꯅꯪ ꯑꯩ ꯎꯑꯦ ꯎꯑꯦ ꯍꯥꯏꯔꯒ ꯍꯧꯖꯤꯛ ꯑꯃꯨꯛꯀ ꯑꯁ
ꯑꯁ ꯎꯕꯗꯤ ꯎꯕꯀꯣ ꯑꯩꯅꯀꯣ
ꯅꯪ ꯑꯗꯨ ꯅꯨꯃꯤꯠꯇ ꯏꯁ꯭ꯄꯦꯒꯛꯇꯣ ꯑꯩꯅ ꯏꯁꯄꯦꯒꯀꯨꯝꯕ ꯍꯥꯞꯇꯕ ꯖꯥꯠꯂꯣ
ꯏꯁꯄꯦꯛꯁꯦ ꯑꯩ ꯑꯗꯨ ꯅꯨꯃꯤꯠꯇ ꯍꯦꯛꯇ ꯀꯥꯎꯔꯝꯕꯒꯤ ꯋꯥꯅꯤꯅꯦꯍꯦ
ꯈꯪꯉꯦꯕ ꯅꯪ ꯑꯣ ꯀꯧꯔꯝꯃꯅꯤ ꯍꯥꯏꯕꯁꯦ ꯊꯥꯖꯩꯌꯦꯕ ꯅꯪ ꯀꯥꯎꯔꯗꯤ ꯅꯪꯒꯤ ꯃꯤꯠꯇꯣ ꯑꯩꯕꯨ ꯈꯛ ꯎꯈꯤꯕꯅꯦꯕꯀꯣ
ꯑꯁ ꯅꯪ ꯋꯥꯔꯧꯕ ꯌꯥꯗꯦ ꯑꯗꯨ ꯅꯨꯃꯤꯠꯇꯨꯀꯣ ꯑꯩꯀꯣ
ꯑ ꯎꯝ
ꯑꯩ ꯑꯗꯨ ꯅꯨꯃꯤꯠꯇꯣ ꯈꯤꯇꯪ ꯊꯦꯡꯅ ꯍꯧꯒꯠꯄ ꯍꯥꯏꯕ ꯇꯥꯅꯦꯗ
ꯑꯥ
ꯃꯣꯏꯗ ꯑꯁ ꯅꯪ ꯑꯁꯝ ꯂꯟꯗꯟꯔꯣꯝꯗ ꯁꯣꯝꯗ ꯏꯪꯂꯟꯗ ꯂꯩꯔꯦ ꯍꯥꯏꯔꯦ ꯈꯣꯠꯂꯦ ꯇꯧꯕꯗꯨꯗꯀꯣ ꯍꯧꯖꯤꯛ ꯀꯩꯁꯤꯗꯤ ꯑꯩꯅ ꯆꯤꯡꯗ ꯂꯩꯕꯅꯤꯅ ꯀꯃꯥꯏꯅ ꯇꯧꯅꯤ ꯑꯁ ꯍꯦꯛ ꯍꯧꯒꯠꯂꯒ ꯏꯁ꯭ꯄꯦꯛꯀ ꯂꯣꯏꯅ ꯀꯥꯎꯍꯧꯕꯒꯤꯅꯦꯕ
ꯑꯗꯨ ꯑꯣ ꯈꯪꯉꯦ ꯈꯪꯉꯦ ꯅꯪ ꯑꯗꯨ ꯅꯨꯃꯤꯠꯇꯣ ꯂꯝꯕꯤꯗ ꯎꯕꯁꯤꯡꯗꯣ ꯑꯩ ꯃꯥꯟꯕ ꯉꯥꯛꯇ ꯎꯔꯝꯃꯅꯤ
ꯑꯁ ꯑꯗꯨ ꯅꯨꯃꯤꯠꯇꯨꯗꯤ ꯂꯝꯕꯤ ꯍꯥꯏꯔꯒ ꯍꯞꯇꯥ ꯑꯃꯒꯨꯝꯕꯗꯤ ꯑꯩꯅ ꯂꯩꯕ ꯃꯐꯝꯁꯤꯗ ꯅꯨꯄꯤ ꯍꯥꯏꯕ ꯃꯇꯝꯗ ꯅꯪ ꯈꯛꯇꯪꯅꯤꯅꯦ ꯑꯩꯅ ꯃꯤꯠꯇ ꯎꯔꯤꯁꯦ
ꯑꯩꯗꯤꯀꯣ ꯅꯪ ꯑꯩꯉꯣꯟꯗ ꯁꯤꯃꯨꯛ ꯅꯨꯡꯁꯤꯔꯝꯒꯅꯤ ꯍꯥꯏꯕꯗꯤ ꯁꯨꯛꯊꯥ ꯊꯥꯖꯗꯦ ꯑꯗꯨꯕꯨ ꯅꯪꯒꯤ ꯅꯨꯡꯁꯤꯕ ꯇꯥꯔꯒ ꯑꯩ ꯍꯧꯖꯤꯛꯃꯛ ꯐ꯭ꯂꯥꯏꯠ ꯕꯨꯛ ꯇꯧꯔꯒ ꯄꯥꯏꯔꯛꯅꯤꯡꯉꯦ
ꯑꯗꯨꯒꯤꯅꯦ ꯑꯩꯅ ꯈꯜꯂꯤꯁꯦ ꯅꯪ ꯐ꯭ꯂꯥꯏꯠꯇ ꯂꯥꯛꯑꯗꯤ ꯑꯃꯅꯤ ꯑꯗꯨꯕꯨ ꯍꯤꯔꯣꯝꯗ ꯂꯥꯛꯑꯗꯤ ꯑꯩꯅ ꯑꯁ ꯀꯩꯅꯣꯗꯒ ꯁꯃꯨꯗ꯭ꯔꯨꯗꯒ ꯕꯣꯠꯗꯥꯜꯗꯒ ꯅꯪꯅ ꯀꯔꯤꯒꯨꯝꯕ ꯅꯪ ꯊꯦꯡꯅꯔꯦꯅ ꯕꯣꯠ ꯕꯣꯇꯜꯗ ꯅꯪ ꯅꯪ ꯃꯤꯡ ꯏꯔꯒ ꯕꯣꯇꯜꯗ ꯂꯪꯊꯣꯛꯏꯅꯤꯅꯦꯍꯦ ꯃꯦꯁꯦꯖ ꯏꯟꯗ ꯕꯣꯇꯜ ꯍꯥꯏꯔꯤꯗꯣ
ꯌꯥꯝ ꯅꯨꯡꯁꯤꯃꯜꯂꯦ
ꯀꯩꯅꯣꯝꯃ ꯅꯨꯡꯁꯤꯌꯦ ꯅꯨꯡꯁꯤ ꯅꯪꯒꯤ ꯅꯨꯡꯁꯤꯕ ꯆꯥꯡꯁꯤꯗꯤ ꯆꯪꯗꯝꯅꯤꯉꯥꯏ ꯂꯩꯇ꯭ꯔꯦꯕꯣ
ꯑꯁ
ꯐꯩ ꯐꯩ
ꯑꯦ ꯑꯦ__
ꯌꯥꯏ ꯅꯪꯒꯤ ꯅꯨꯡꯁꯤꯕꯁꯦ ꯂꯥꯁꯇ ꯅꯪꯁꯨ ꯑꯩꯕꯨ ꯅꯤꯡ ꯁꯤꯡꯕ ꯑꯣꯏꯅ ꯌꯨꯝ ꯁꯥꯕꯤꯔꯝꯗꯅꯀꯣ
ꯑꯁ ꯇꯥꯖ ꯃꯍꯜ ꯍꯥꯟꯅ ꯁꯥꯈꯤꯕꯒꯤꯅꯦꯍꯦ ꯅꯠꯇ꯭ꯔꯗꯤ
ꯑꯩꯒꯤꯗꯤꯃꯛ ꯁꯥꯒꯦ ꯈꯜꯂꯤꯔꯣ ꯅꯪꯁꯦ
ꯑꯩꯁ ꯇꯥꯖ ꯃꯍꯜ ꯃꯥꯛꯇꯤ ꯑꯩꯗꯤ ꯁꯥꯕꯗꯤ ꯉꯝꯃꯔꯣꯏꯗ
ꯑꯣ
ꯑꯗꯨ ꯑꯣꯏꯔꯁꯨ
ꯑꯩꯗꯤ ꯅꯪꯅ ꯉꯝꯕ ꯆꯥꯡ ꯁꯥꯕꯤꯕꯗꯣ ꯌꯥꯔꯦ
ꯑꯦ ꯇꯥꯁ ꯃꯥꯍꯜꯃꯛꯇꯤ ꯑꯩꯗꯤ ꯉꯝꯃꯔꯣꯏ ꯃꯥꯁꯨ ꯉꯝꯃꯔꯣꯏ ꯑꯗꯨ ꯑꯣꯏꯔꯁꯨ
ꯍꯥꯏꯕꯗꯤ ꯅꯪꯅ ꯉꯝꯕ ꯆꯥꯡꯗ ꯁꯥꯕꯤꯕꯗꯣ ꯑꯗꯨꯝ ꯌꯥꯔꯦ ꯍꯥꯏꯕ
ꯑꯗꯨꯅꯤꯅꯦ ꯑꯩꯅ ꯍꯥꯏꯔꯤꯖꯦ ꯑꯗꯨꯒꯤꯅꯤꯅꯦ ꯇꯥꯁ ꯃꯍꯜꯃꯛꯇꯤ ꯉꯝꯗ꯭ꯔꯦ ꯑꯗꯨ ꯑꯩꯈꯣꯏ ꯖꯩꯂꯩꯔꯣꯡ ꯃꯆꯥꯥ ꯑꯣꯏꯕꯅꯤꯅ ꯑꯩꯈꯣꯏꯒꯤ ꯖꯦꯗꯠ ꯂꯩꯗꯅꯀꯣ ꯖꯦꯗꯠ ꯇꯨꯗ ꯅꯪꯒꯤꯗꯃꯛꯇꯗꯤ ꯑꯩ ꯀꯩꯅꯣ ꯁꯔꯄ꯭ꯔꯥꯏꯖꯅꯦꯍꯦ ꯌꯨꯝꯃꯛꯇꯤ ꯅꯠꯇ꯭ꯔꯦ ꯖꯠꯂ ꯑꯗꯨꯗꯤ ꯌꯨꯝꯗꯤ ꯁꯥꯕꯗꯤ ꯌꯥꯗ꯭ꯔꯦꯅꯀꯣ
ꯍꯣꯏ ꯍꯣꯏꯃꯦ
ꯑꯩꯗꯤ ꯍꯧꯖꯤꯛꯁꯦ ꯋꯥꯈꯜꯁꯦ ꯀꯩꯅꯣꯝꯃ ꯇꯧꯔꯦ ꯅꯅꯥꯛꯇ ꯄꯥꯏꯅꯤꯡꯔꯛꯄ ꯋꯥꯈꯜ ꯐꯥꯎꯔꯦꯕꯣ
ꯖꯦꯠꯗꯠꯇꯒ ꯈꯪꯗꯦꯍꯦ ꯗꯦꯠꯗꯠꯇꯒ ꯅꯪ ꯄꯨꯔꯒ ꯖꯦꯠꯗꯠꯇꯒ ꯄ꯭ꯔꯄꯣꯁ ꯇꯧꯕ꯭ꯔꯥ ꯅꯠꯇ꯭ꯔꯒ ꯀꯣ ꯗꯠꯗꯠꯇꯒ ꯅꯪꯒꯤꯗꯃꯛꯇ ꯀꯩꯅꯣꯝꯃ ꯄꯤꯕ꯭ꯔꯥ ꯍꯥꯏꯕ꯭ꯔꯥ ꯑꯃꯗꯤ ꯂꯩꯔꯦꯗꯅ
ꯍꯣꯏ ꯍꯣꯏ ꯍꯣꯏ ꯍꯣꯏ ꯅꯪꯒꯤꯗꯃꯛꯇꯁꯨ ꯑꯩꯅ ꯃꯄꯥꯟꯗꯒꯤ ꯑꯩꯈꯣꯏ ꯔꯣꯝꯗ ꯃꯤ ꯀꯅꯥꯅꯁꯨ ꯁꯤꯖꯤꯟꯅꯗꯕ ꯄꯣꯠ ꯁꯤꯖꯤꯟ ꯁꯤꯖꯤꯟꯅꯕ ꯁꯤꯖꯤꯟꯅꯗꯕ ꯗ꯭ꯔꯦꯁ ꯑꯣꯏꯔꯣ ꯈꯣꯡꯎꯞ ꯑꯣꯏꯔꯣ ꯀꯩꯅꯣꯝꯃꯗꯤ ꯂꯩꯔꯛꯀꯦ ꯈꯜꯂꯤ
ꯑꯣ ꯑꯣ ꯌꯥꯏ ꯌꯥꯏ ꯅꯣꯏ ꯏꯪꯂꯦꯟ ꯂꯣꯝꯗꯗꯤ ꯅꯣꯏ ꯍꯧꯖꯤꯛꯇꯤ ꯀꯩꯅꯣ ꯑꯣꯏꯔꯝꯒꯅꯤ ꯋꯤꯟꯇꯔꯒ ꯑꯣꯏꯔꯝꯒꯅꯤꯍꯦ
ꯍꯣꯏꯅꯦ ꯌꯥꯝ ꯅꯨꯡꯉꯥꯏꯕ ꯋꯦꯗꯔ ꯍꯥꯏꯔꯦ ꯍꯥꯏꯔꯦ ꯍꯥꯏꯔꯁꯤꯗ ꯌꯥꯝ ꯁꯥꯁꯨ ꯁꯥꯗꯕ ꯌꯥꯝ ꯏꯪꯁꯨ ꯏꯪꯗꯕꯀꯣ
ꯎꯝ
ꯅꯪꯅ ꯆꯠꯂꯣ ꯍꯥꯏꯕ ꯃꯐꯝ ꯑꯣꯏꯕꯒꯤꯔꯥ ꯈꯪꯗꯦ ꯑꯁ ꯏꯁꯥꯗ ꯅꯨꯡꯉꯥꯏꯕꯒꯤ ꯅꯨꯡꯉꯥꯏꯕ ꯉꯥꯛꯇꯅꯦ ꯑꯁꯦꯡꯕꯅꯤꯅꯦ ꯅꯠꯇ꯭ꯔꯣ
ꯃꯥꯅꯦ ꯃꯥꯅꯦ ꯑꯗꯨꯒꯩꯅꯤꯅꯦ ꯅꯪꯁꯨ ꯌꯦꯡꯉꯣ ꯒꯨꯒꯜꯗ ꯌꯦꯡꯉꯣ
ꯍꯣꯏ
ꯍꯣꯜ ꯏꯌꯔ ꯑꯥ ꯐꯦꯕ꯭ꯔꯦꯌꯦꯕꯜ ꯀꯔꯤ ꯍꯥꯏꯁꯤꯔꯥ ꯑ ꯋꯦꯗꯔ ꯍꯥꯏꯕ ꯇꯥꯔꯦꯅꯀꯣ ꯏꯪꯗꯦꯟ ꯑꯗꯨꯝ ꯑꯣꯏꯕꯅꯤꯅꯦ ꯁꯝꯃꯔꯁꯨ ꯌꯥꯝ ꯀꯩꯅꯣ ꯇꯧꯗꯕꯀꯣ ꯑꯗꯨꯒꯤꯅꯤꯅꯦ ꯅꯪꯅ ꯁꯣꯝꯗ ꯉꯍꯥꯛ ꯆꯠꯂꯨꯔꯣ ꯅꯪ ꯋꯥꯈꯜ ꯅꯨꯡꯉꯥꯏ ꯅꯨꯡꯉꯥꯏꯅꯕ ꯑꯗꯨꯝ ꯈꯔ ꯆꯠꯂꯨꯔꯣ ꯍꯥꯏꯅ ꯅꯉꯣꯟꯗ ꯊꯥꯔꯤꯖꯦ ꯅꯪ ꯅꯪꯅ ꯒ꯭ꯌꯥꯟ ꯇꯥꯗꯦꯅꯦꯍꯦ
ꯑꯗꯨꯗꯤ ꯅ